ꯍꯜꯂꯣ ꯑꯕꯣ
ꯇꯥ
ꯃꯔꯤꯔꯤꯕ꯭ꯔꯣ
ꯎꯝ ꯅꯨꯡꯉꯥꯏꯔꯦ
ꯍꯥ ꯌꯥꯝ ꯅꯨꯡꯉꯥꯏ ꯃꯥꯜꯂꯦꯀꯣ ꯑꯗꯨꯗꯤ
ꯎꯝ ꯌꯥꯝ ꯅꯨꯡꯉꯥꯏ
ꯀꯩꯀꯩ ꯇꯧꯔꯨꯔꯒꯦ ꯉꯁꯤꯁꯦ
ꯀꯔꯤ ꯇꯧꯔꯒꯅꯤ ꯑꯗꯨꯝ ꯆꯥꯔꯒ ꯇꯨꯝꯕ ꯄꯣꯊꯥꯕ ꯍꯥꯏꯕꯗꯨ ꯂꯣꯏ ꯅꯨꯡꯉꯥꯏꯔ ꯍꯥꯏꯅ
ꯌꯥꯝ ꯌꯥꯝ ꯍꯔꯥꯎꯔꯒ ꯂꯩꯌꯦꯍꯦ
ꯍꯥꯥ
ꯌꯥꯝ ꯍꯔꯥꯎꯔꯒ ꯂꯩꯕ ꯏꯟꯁꯥꯡ ꯏꯟꯁꯥꯡ ꯍꯥꯎꯕ ꯆꯥꯕ ꯃꯥꯜꯂꯦ
ꯎꯝꯁ ꯍꯗꯕ ꯆꯥꯗꯗ ꯃꯥꯏ ꯊꯣꯡꯕ ꯆꯦ
ꯑꯁ ꯑꯗꯨꯗꯅꯤꯅꯦ ꯃꯔꯦꯟ ꯊꯣꯡꯉ ꯑꯗꯨꯃꯥꯏꯅ ꯍꯔꯥꯎꯗꯤ ꯅꯨꯡꯇꯤ ꯆꯥꯒꯗꯕꯅꯤ ꯅꯠꯇ꯭ꯔꯒ ꯉꯁꯤ ꯉꯁꯤ ꯈꯛꯇꯪ ꯑꯣꯏꯕꯤꯒꯤꯔꯦ
ꯑꯗꯨ ꯅꯠꯇꯦꯍꯦꯛ ꯑꯩꯣꯅ ꯋꯥꯔꯤ ꯑꯃ ꯁꯥꯟꯅꯔꯝꯕ ꯑꯗꯨꯒꯤ ꯅꯣꯛꯅꯤꯡꯕꯅꯤꯅ
ꯑ ꯀꯩ ꯋꯥꯔꯤꯅꯣ ꯅꯨꯄꯤ ꯅꯨꯄꯤ ꯅꯨꯄꯥꯒꯤ ꯋꯥꯔꯤꯔꯣ
ꯅꯠꯇꯦ ꯅꯠꯇꯦ
ꯅꯠꯇ꯭ꯔꯒ ꯅꯨꯨꯕ ꯅꯨꯄꯥ ꯃꯥꯅꯦꯅꯨꯡ ꯏꯦ ꯍꯥꯏꯕꯒꯤꯔ ꯌꯥꯝ ꯍꯔꯥꯎꯋꯦ ꯉꯁꯤꯁꯦ
ꯑꯗꯨꯒꯤ ꯅꯠꯇꯦ ꯑꯗꯨꯒꯤ ꯀꯔꯤꯁꯨ ꯅꯠꯇꯦ
ꯑꯩꯅꯗꯤ ꯅꯨꯄꯥꯃꯅꯦꯗꯤ ꯈꯔꯥꯎ ꯏꯕꯥꯅꯤ ꯀꯣꯏꯅꯁꯦ ꯃꯥꯏꯗ ꯍꯥꯏꯔꯨꯕꯒꯤ ꯌꯥꯝ ꯍꯔꯥꯎꯔꯒ ꯂꯩꯖꯥ ꯍꯥꯏꯅ ꯈꯟꯕꯅꯤꯅꯦ
ꯆꯥꯛꯆꯥꯥꯛ ꯍꯥꯕ
ꯁꯛꯗꯤ ꯆꯥꯔꯣ ꯍꯥꯏꯣꯏ
ꯥꯏ ꯃ ꯆꯖꯒꯦ
ꯑꯩꯈꯣꯏꯁꯦ ꯉꯁꯤꯁꯦ ꯃꯊꯦꯜ ꯈꯔ ꯌꯥꯝꯃꯦ ꯀꯦꯅꯦꯃꯩꯁꯦ ꯑꯌꯨꯛꯀꯤ ꯑꯃ ꯆꯥꯔꯦ
ꯑꯥ
ꯑꯗꯨꯒ ꯏꯔꯣꯟꯕ ꯈꯉꯥꯎ ꯌꯥꯏ ꯅꯣꯏꯗ
ꯑꯩꯈꯣꯏꯗ ꯃꯔꯦꯟ ꯊꯣꯡꯕꯅꯦ
ꯎꯝ
ꯑꯗꯨ ꯃꯤꯟ ꯆꯥꯛꯀꯧꯕꯒꯤ ꯉꯥ ꯉꯥ ꯑꯦꯟꯁꯥꯡ ꯊꯤꯟꯜꯂꯛꯑꯦ
ꯑ
ꯑꯗ
ꯑꯥꯏꯇꯅꯣ ꯏꯗꯤ ꯉꯥ ꯆꯥꯏꯒꯣ ꯑꯩꯈꯣꯏꯅ ꯏꯔꯣꯟꯕ ꯀꯩ ꯀꯩꯅꯣ ꯆꯥꯔꯒ ꯂꯩꯔ ꯀꯥꯟꯗ ꯑꯁ
ꯂꯁꯨ ꯑꯍꯥꯎꯕ ꯆ
ꯍꯥꯎꯅꯦ ꯍꯥꯏ ꯇꯔꯦ ꯎꯝ
ꯎꯝ
ꯊꯤꯟꯁꯨ ꯊꯤꯟꯂꯛꯇꯦ ꯑꯍꯥꯎꯕ ꯆꯥ ꯍꯥꯏꯅ
ꯍꯧꯕ ꯆꯥꯕ ꯀꯥꯟꯗ ꯇꯨꯃꯤꯟꯅ ꯆꯥꯔꯒ ꯑ
ꯑ ꯃꯁꯨ ꯆꯥꯕꯒꯤꯈꯤ ꯂꯥꯛ ꯇꯕꯅꯦꯅ
ꯑꯩꯈꯣꯏ ꯌꯦꯟꯁꯥꯡꯗꯤ ꯑꯁ ꯍꯧꯗꯕꯅꯤꯅ ꯊꯣꯡꯕ ꯍꯩꯇꯕꯒꯤꯔ ꯁꯦꯝꯕ ꯍꯩꯇꯕꯒꯤꯔ ꯎ
ꯅꯪꯅ ꯊꯣꯡꯝꯕꯕꯤ ꯀꯩꯗꯧꯒꯦ
ꯑꯁ ꯑꯩ ꯊꯣꯡꯉꯦ ꯇꯧꯕꯅꯦ ꯏꯃꯥꯟꯅꯕ ꯑꯃꯅ ꯇꯧꯔꯒꯦ ꯍꯦꯟꯅ ꯇꯧꯕꯒꯦ ꯍꯧꯖꯤꯛ ꯇꯥꯎꯅꯤꯗ ꯍꯥꯎꯗꯤꯦ ꯍꯥꯎꯋꯦ ꯃꯣꯏ ꯑꯁ ꯃꯤꯅ ꯊꯣꯡꯕꯤꯕꯕꯨ ꯍꯥꯎꯗꯦ ꯀꯥꯏꯅ ꯑꯁ
ꯎꯝ
ꯑꯩꯅ ꯊꯣꯡꯁꯨ ꯊꯣꯡꯅꯕ ꯅꯠꯇꯕꯗ ꯍꯋꯦ ꯐꯖꯅ ꯆꯥꯈ꯭ꯔꯦ ꯐꯖꯅ ꯑꯖꯁ ꯄꯨꯛ ꯊꯜꯂꯒ ꯂꯩꯕꯅꯤ ꯀꯩꯅꯣ
ꯎꯝ
ꯇꯨꯞ ꯊꯜꯂꯒ ꯍꯣꯔꯦꯟꯗꯤ ꯑꯁ ꯅꯪꯉꯣꯟꯗ ꯀꯣꯜ ꯇꯧꯔꯅꯤ ꯍꯥꯏꯅ ꯍꯔꯥꯎꯔꯒ ꯂꯩꯕꯅꯦ ꯑꯩꯁꯨ ꯅꯪ ꯅꯊꯟꯗ ꯍꯔꯥꯎꯕ ꯌꯥꯗꯦ ꯈꯤꯇꯪ ꯐꯤꯐꯇꯤ ꯐꯤꯐꯇꯤꯒꯤ ꯌꯦꯟꯅꯁꯦ ꯀꯩꯅꯣ ꯍꯔꯥꯎꯕꯁꯨ ꯅꯪꯅ ꯄꯨꯂꯞ ꯂꯧꯔꯒꯦꯗꯤ ꯌꯥꯔꯔꯣꯏꯍꯦ ꯌꯦꯡꯅꯤꯡꯗꯕ꯭ꯔꯣ ꯁꯤꯁꯦ
ꯌꯦꯅꯤꯡꯉꯦ ꯌꯦꯅꯤꯡꯉꯦ
ꯅꯊꯟ ꯅꯊꯟ ꯅꯊꯟꯗ ꯍꯔꯥꯎꯔꯒꯦ ꯍꯥꯏꯔꯣ ꯄꯨꯂꯞ ꯂꯧꯔꯒꯦ ꯍꯥꯏꯔꯣ
ꯂꯧꯔꯣꯏꯗ
ꯈꯔꯕ ꯅꯨꯡꯁꯤ ꯆꯥꯟꯅꯅ ꯂꯩꯌꯨ ꯍꯥꯏꯁꯦ ꯅꯪ ꯈꯪꯗ꯭ꯔꯤꯕꯣ
ꯎꯝ ꯍꯝ ꯍ
ꯏꯁ ꯑꯩꯅꯗꯤ ꯏꯁ ꯍꯔꯥꯎꯕꯒꯨꯝꯕ ꯀꯩ ꯀꯩꯅꯣ ꯂꯩꯔꯗꯤ ꯂꯣꯏ ꯄꯤꯊꯣꯛꯀꯦ ꯇꯧꯔꯒ ꯂꯩꯕꯅꯦ ꯑꯇꯣꯞꯄ ꯌꯦꯟꯗ꯭ꯔꯁꯨ
ꯀꯥꯏ ꯆꯠꯂꯤꯅꯣ
ꯑꯁ ꯁꯨꯝ ꯁꯨꯃꯥꯡꯗ ꯋꯥꯛꯀꯤꯡ ꯑꯣꯏꯅ ꯆꯥꯛ ꯆꯥꯕ ꯂꯣꯏꯔ ꯗꯥꯏꯖꯦꯁꯟꯅꯦ ꯍꯥꯏꯅ ꯆꯠꯄ ꯋꯥꯅꯤꯗꯥ
ꯎꯝ ꯅꯣꯏ ꯗꯨꯝ ꯆꯠꯐꯝ ꯂꯩꯌꯦ ꯑꯩꯈꯣꯏꯗꯤ ꯀꯥꯏꯗꯩꯩ ꯆꯠꯂꯗꯤ ꯃꯦꯟꯔꯣꯠꯇ ꯆꯠꯇꯧꯕ ꯈꯜꯂꯒ ꯇꯟꯕ
ꯑꯍꯍ ꯎꯝ ꯍ ꯍꯌꯦꯡ ꯕꯨꯗꯤ ꯊꯦꯡꯗꯤ ꯊꯦꯡꯒꯔ꯭ꯦꯗ ꯀꯥꯏꯗꯩꯅꯣ ꯀꯩꯗꯧꯋꯦ ꯍꯥꯏꯅꯣ ꯑꯩꯈꯣꯏꯅ ꯁꯨꯃꯥꯡꯗ ꯑꯁ ꯇꯨꯝ ꯆꯠꯄ ꯋꯥꯏꯅꯗ꯫
ꯃꯤꯗꯤ ꯋꯥꯛꯀꯤꯡ ꯌꯥꯝ ꯆꯠꯂꯦ ꯃꯦꯟ ꯔꯣꯠꯇ꯫
ꯍꯣꯏ꯫ ꯑꯁ꯫ ꯋꯥꯀꯤꯡꯁꯨ ꯈꯔ ꯈꯔ ꯆꯠꯂ ꯍꯦ ꯐꯤꯒꯔ ꯁꯦꯝꯃꯣ ꯀꯩꯅꯣ꯫
ꯐꯤꯒꯔ ꯁꯦꯝꯅꯕ ꯃꯇꯝꯒ ꯂꯩꯇꯦꯗ꯫
ꯃꯇꯝ ꯁꯪꯗ꯭ꯔꯦꯍꯦꯗꯣ ꯐꯤꯒꯔ ꯁꯦꯝꯅꯤꯡꯉꯥꯏ ꯌꯥꯔꯔꯣꯏꯍꯦ꯫
ꯃꯤ ꯃꯤꯅ ꯑꯁ ꯐꯤꯒꯔ ꯁꯦꯝꯅꯤꯡꯕꯅ ꯁꯦꯝꯅꯤꯡꯕꯅ ꯑꯩ ꯐꯤꯒꯔ ꯁꯦꯝ ꯁꯦꯝꯕ ꯃꯤ ꯉꯥꯛꯇ ꯂꯩꯔꯀꯥꯟꯗ꯫ ꯅꯣꯏꯅ ꯐꯤꯒꯔ ꯁꯦꯝꯗꯕꯤ ꯂꯩꯔꯗꯤ ꯑꯁ꯫ ꯑꯈꯣꯏ ꯄꯥꯈꯪ ꯌꯦꯡꯅꯤꯡꯉꯥꯏ ꯂꯩꯔꯔꯣꯏ ꯍꯦ꯫
ꯑꯩꯈꯣꯏꯅꯤ ꯐꯤꯒꯔ ꯁꯦꯝꯅꯤꯡꯉꯥꯏꯒ ꯃꯇꯝ ꯂꯩꯇꯔꯦ꯫
ꯉꯁꯤꯁꯦ ꯃꯊꯦꯟ ꯈꯔ ꯌꯥꯝꯕꯒꯤ ꯆꯥꯛꯁꯦ ꯌꯥꯝ ꯆꯥꯕꯒꯤꯔ ꯈꯪꯗꯦ꯫
ꯋꯥꯔꯕ꯭ꯔꯥ꯫
ꯋꯥꯕꯒꯤꯅꯤꯅꯦ꯫ ꯑꯗꯨꯝ ꯆꯠꯂꯒ ꯅꯨꯡꯉꯥꯏꯅꯁꯨ ꯋꯥꯔꯤ ꯁꯥꯕ꫰꫰ ꯆꯥꯛꯁꯨ ꯇꯨꯝꯕ꯫
ꯍꯣꯔꯦꯟ ꯑꯃꯨꯛ ꯆꯥꯛ ꯂꯥꯝꯒꯦꯔꯀꯣ꯫
ꯆꯥꯛ ꯂꯥꯝꯃꯗꯤ ꯑꯃꯨꯛꯀ ꯆꯥꯔꯒ ꯂꯣꯏꯔꯦ ꯀꯩꯅꯣ꯫ ꯅꯪ ꯑꯍꯥꯎꯕ ꯊꯤꯜꯂꯛꯑꯅꯤ ꯍꯥꯏꯕꯒꯤ ꯑꯃꯨꯛꯀ ꯆꯥꯔꯒ ꯂꯣꯏꯔꯦ ꯀꯩꯅꯣ꯫ ꯁꯥꯕꯁꯤꯅ ꯁꯥꯕꯁꯤꯅ ꯅꯣꯏꯗꯤ ꯁꯥꯗ꯭ꯔꯣ ꯍꯧꯖꯤꯛ꯫
ꯁꯥꯏꯌꯦ ꯉꯁꯥꯏꯗꯨ ꯅꯣꯡ ꯆꯨꯗꯧꯕꯒ ꯃꯥꯜꯂꯦ ꯀꯗꯥꯏꯗꯒꯤ ꯅꯣꯡꯅꯣ ꯈꯪꯗꯦ꯫ ꯅꯣꯡ ꯃꯥꯡꯈ꯭ꯔꯦ꯫
ꯆꯨꯔꯛꯄ ꯌꯥꯗꯕ꯭ꯔꯣ ꯍꯥꯏꯅ ꯑꯗꯨꯅ ꯂꯧꯕ ꯌꯥꯗꯕ꯭ꯔꯣ ꯃꯄꯥꯟꯗ ꯍꯦꯛꯊꯣꯛꯑꯒ ꯅꯪ ꯆꯨꯒꯦ ꯆꯨꯒꯦ ꯇꯧꯔꯒ ꯀꯩꯒꯤꯅꯣ ꯆꯨꯔꯛꯇ꯭ꯔꯗꯤ ꯍꯥꯏꯅ꯫
ꯑꯗꯨꯃꯥꯏꯅ ꯍꯥꯏꯕ ꯌꯥꯔꯗꯤ ꯐꯒꯅꯤꯒꯣ꯫
ꯅꯪ ꯃꯊꯪ ꯃꯊꯪꯒ ꯂꯥꯏꯕꯛꯅ ꯈꯪꯒꯅꯤ ꯀꯥꯏꯅ ꯍꯥ꯫
ꯎꯝ꯫
ꯃꯤ ꯑꯗꯨꯛ ꯋꯥꯔꯤꯁ‌ꯦ ꯁꯥꯔꯤꯁꯦ ꯈꯪꯗꯦꯀꯣ ꯍꯥꯏꯔꯒ꯫
ꯑꯗꯨꯃꯥꯏꯅ ꯍꯥꯏꯕ ꯌꯥꯔꯗꯤ ꯑꯁ꯫ ꯍꯥ ꯍꯥꯏꯕ ꯃꯐꯝꯗ ꯈꯠꯇ ꯇꯥꯒꯗꯕ ꯄꯨꯂꯞ ꯇꯥꯗꯕꯤꯗ꯫ ꯌꯥꯅꯤꯅ ꯑꯗꯨꯗꯤ꯫
ꯌꯥꯏꯅꯦ꯫
ꯀꯥꯏꯗꯒꯤ ꯅꯪ ꯅꯣꯡ ꯇꯥꯎ ꯍꯥꯏꯔꯒ ꯄꯨꯂꯞ ꯃꯤꯅ ꯊꯕꯛ ꯆꯠꯄꯒꯤꯔꯥ ꯀꯩꯅꯣ ꯇꯧꯔ ꯀꯥꯟꯗ ꯅꯣꯡ‌‌ ꯑꯃꯨꯛꯀ ꯇꯥꯁꯤꯜꯂꯗꯤ ꯑꯗꯨꯗꯤ ꯅꯨꯡꯉꯥꯏꯇꯦꯗ꯫
ꯎꯝ꯫
ꯀꯥꯎꯕ ꯃꯤꯕꯨ ꯀꯅꯥꯅ ꯀꯥꯎꯕꯔꯣ ꯍꯥꯏꯅ ꯍꯥ꯫
ꯎꯝ꯫
ꯅꯪ ꯄꯨꯡ ꯀꯌꯥ ꯇꯨꯝꯒꯦ꯫ ꯍꯥ꯫
ꯀꯩꯍꯥꯏꯕ
ꯄꯨꯡ ꯀꯌꯥꯗ ꯇꯨꯝꯒꯦꯕ
ꯎꯝ ꯑꯗꯨꯝ ꯊꯦꯡꯉꯤꯗ ꯍꯥꯏꯕꯗꯤ ꯁꯥꯕꯅꯤꯅ ꯀꯥꯗꯣ ꯍꯧꯖꯤꯛꯁꯦ ꯁꯥꯕꯅꯤꯅ ꯇꯨꯝꯕ ꯌꯥꯗꯕꯒꯤ ꯃꯄꯥꯟꯗ ꯋꯥꯛꯀꯤꯡ ꯑꯣꯏ ꯏꯪꯍꯟꯕ ꯑꯣꯏ ꯍꯥꯏꯅ ꯊꯣꯛꯑꯒ ꯂꯩꯕꯅꯦ
ꯎꯝ
ꯀꯥꯡꯁꯤꯗꯤ ꯂꯣꯏꯔꯦꯍꯦ ꯀꯥꯡꯁꯤꯅ ꯑꯩꯒꯤ ꯏꯇꯨꯡ ꯏꯜꯂꯛꯄꯁꯤꯗꯤ ꯃꯣꯏꯗꯤ ꯇꯨꯝꯕ ꯌꯥꯔꯝꯅꯤ
ꯑꯩꯈꯣꯏ ꯇꯨꯝꯃꯤꯖꯦ ꯐꯦꯟꯁ ꯏꯁꯇꯦꯟ ꯐꯦꯟ ꯑꯃ ꯊꯥꯔꯦ ꯗꯅ
ꯑꯥ
ꯀꯥꯡꯍꯟ ꯍꯥꯞꯇꯦꯕ
ꯑꯁ
ꯑꯗꯨꯒꯅꯦ ꯃꯩ ꯃꯨꯠꯂꯀꯥꯟꯗꯤ ꯅꯨꯡꯉꯥꯏꯈ꯭ꯔꯖꯥꯠꯅꯤ
ꯃꯅꯤꯜ ꯑꯁ ꯀꯥꯡ ꯆꯤꯛꯑꯁꯨ ꯎꯄꯥꯏ ꯂꯩꯇꯦ ꯃꯩ ꯂꯥꯞꯄ ꯉꯥꯏꯔꯤꯅꯦ ꯑꯗꯨꯝꯅ
ꯀꯜꯂꯤꯀꯣ ꯀꯜꯂꯤꯀꯣ
ꯎꯝ ꯑꯩꯈꯣꯏꯅ ꯅꯨꯡꯊꯤꯟꯗ ꯅꯨꯡꯁꯥ ꯌꯥꯝ ꯁꯥꯏꯗꯅ ꯑꯗꯣ ꯑꯩꯈꯣꯏ ꯔꯨꯝ ꯆꯪꯉꯀꯥꯟꯗꯗꯤ ꯃꯅꯤꯟꯗꯨꯅꯦ ꯌꯥꯝ ꯁꯥꯏꯕ ꯂꯩꯕ ꯉꯝꯗꯦꯕ
ꯑꯥ
ꯑꯗꯨꯅ
ꯑꯁ ꯑꯗꯨꯗꯤ ꯃꯩ ꯃꯨꯠꯂꯀꯥꯟꯗꯗꯤ ꯑꯁ ꯂꯣꯏꯔꯦꯅꯦ ꯄꯨꯔꯥ ꯀꯥꯡꯗ ꯅꯪꯒ ꯋꯥꯔ ꯇꯧꯕꯒ ꯆꯞ ꯃꯥꯟꯅꯔꯅꯤ ꯑꯗꯨꯗꯤ
ꯎꯝ ꯐ
ꯍꯣꯏ ꯆꯥꯕ ꯌꯥꯔꯔꯣꯏ ꯅꯣꯏ ꯆꯥꯕ ꯌꯥꯔꯔꯣꯏ ꯍꯥꯏꯅ ꯍꯥ ꯅꯪꯅ ꯇꯧꯒꯗꯕ ꯀꯥꯡꯁꯤꯡꯁꯤꯅ ꯇꯧꯔꯛꯀꯅꯤ ꯀꯥꯏꯗ ꯀꯥꯏꯗ ꯃꯐꯝ ꯂꯩꯕ꯭ꯔꯥ ꯍꯥꯏꯗꯨꯣꯏꯅꯦꯕ
ꯎꯝ
ꯅꯨꯡꯉꯥꯏꯇꯦꯍꯦ ꯂꯥꯏꯁꯦ ꯃꯨꯠꯀꯦ ꯍꯥꯏꯔꯁꯨ ꯍꯌꯦꯡ ꯃꯨꯠꯇ ꯆꯁꯨ ꯅꯣꯡꯉꯥꯜꯂꯀꯥꯟꯗ ꯉꯁꯤ ꯅꯨꯡꯗꯥꯡꯗꯤꯨꯛ ꯀꯟꯅꯣ ꯍꯥꯏꯁꯦ
ꯑꯗꯨꯅ ꯉꯁꯥꯏ ꯉꯍꯥꯛꯇꯪ ꯃꯨꯜꯂꯝꯃꯦ ꯑꯃꯨꯛꯀꯜꯂꯥꯑꯣ
ꯑꯩꯈꯣꯏꯔꯣꯝꯗꯅ ꯀꯔꯤꯅꯣ ꯈꯪꯗꯦ ꯉꯁꯤꯁꯦ ꯃꯨꯠꯄ ꯂꯥꯛꯄ ꯃꯨꯠꯄ ꯂꯥꯛꯄ ꯇꯧꯔꯒ ꯂꯩ ꯅꯠꯇꯦ ꯂꯥꯛꯄꯨꯗꯤ ꯂꯥꯛꯑꯏꯕꯀꯣ ꯀꯨꯏꯅ ꯂꯥꯛꯇꯣꯏ ꯍꯥꯏꯇꯥꯔꯦ ꯉꯍꯥꯛꯇꯪ ꯃꯤꯅꯤꯠ ꯑꯅꯤ ꯑꯍꯨꯝ ꯑꯗꯨꯝ ꯂꯩꯔꯒ ꯃꯨꯜꯂꯅꯤ ꯑꯃꯨꯛꯀ ꯃꯤꯅꯦꯠ ꯑꯃ ꯐꯥꯗ꯭ꯔꯤꯉꯩꯗ ꯑꯃꯨꯛꯀ ꯂꯥꯛꯑꯅꯤ ꯑꯗꯨꯝ ꯃꯨꯠꯂꯅꯤ ꯑꯗꯨꯝ ꯇꯧꯔꯒ ꯂꯩ ꯍꯧꯖꯤꯛꯄꯨꯗꯤ ꯑꯗꯨꯝ ꯇꯧꯗ꯭ꯔꯦ ꯍꯧꯖꯤꯛꯄꯗꯤ ꯑꯗꯨꯟꯗꯥꯏ ꯑꯃꯨꯛꯀ ꯃꯨꯠꯀꯗ꯭ꯔꯥ ꯈꯪꯗꯦ
ꯂꯥꯏꯛꯁꯦ ꯌꯥꯝ ꯅꯨꯡꯉꯥꯏꯇꯦꯅꯦ ꯑꯩꯈꯣꯏ ꯂꯥꯏꯟꯁꯦ ꯑꯗꯨꯒ ꯅꯨꯡꯁꯥ ꯁꯥꯔꯀꯥꯟꯗ ꯂꯥꯏ ꯃꯨꯠꯄꯒꯨꯝꯕ ꯅꯨꯡꯉꯥꯏꯅ ꯐꯦꯟꯒꯤ ꯃꯈꯥꯗ ꯇꯨꯝꯃꯒ ꯅꯨꯡꯉꯥꯏꯔꯒ ꯂꯩꯍꯧꯔꯀꯥꯟꯗ